ꯑꯣ꯫
ꯀꯌꯥꯝ ꯇꯥꯏꯅꯣ?
ꯀꯔꯤꯅꯣ?
ꯀꯌꯥꯝ ꯇꯥꯏꯅꯣ ꯍꯥꯏꯕ꯫
ꯇꯥꯏ ꯃꯌꯥꯝ ꯀꯩꯅꯣ ꯑꯩ ꯑꯩ ꯅꯪ ꯑꯁꯤꯒꯤ ꯇꯧꯔꯛꯇꯧ ꯃꯥꯟꯗ꯭ꯔꯒ ꯑꯃꯒꯤꯗ ꯇꯧꯔꯛꯇꯣ ꯃꯥꯜꯂꯒ꯫
ꯑꯩ ꯁꯤꯗ ꯍꯥꯟꯅ ꯇꯧꯔꯛꯑꯕ ꯑꯃꯗꯣ ꯂꯧ
ꯂꯧꯔꯛꯈꯤꯒꯦ ꯗꯨꯀꯥꯟꯗ ꯇꯧꯔꯛꯀꯦ ꯫ ꯁꯤꯗ ꯇꯧꯔꯛꯑꯁꯨ ꯌꯥꯏꯌꯦ ꯅꯪꯅ꯫
ꯀꯔꯤ?
ꯁꯤꯗ ꯇꯧꯔꯛꯑꯁꯨ ꯌꯥꯏ ꯍꯥꯏꯕ꯫
ꯀꯥꯏꯗꯤ ꯀꯩꯩꯅꯗꯧꯔꯒꯦ ꯑꯩ ꯗꯤ ꯑꯦꯅꯤꯊꯤꯡ ꯏꯖ ꯐꯥꯏꯟ ꯫
ꯏꯔꯣ ꯑꯩ ꯀꯣꯏꯁꯟ ꯍꯪꯕ ꯍꯧꯔꯛꯑꯒꯦ ꯫
ꯑꯩ ꯅꯪ ꯍꯪꯉꯛꯇꯣꯏꯁꯤꯅ ꯀꯔꯝꯕꯅꯣ ꯍꯥꯏꯔꯛꯑꯣ ꯑꯗꯨꯗꯤ ꯍꯥꯟꯅ꯫
ꯑꯩꯅ ꯂꯥꯁꯇ ꯊꯥꯈꯤꯕꯗꯣ꯫
ꯍꯥꯏꯔꯛ ꯑꯣ ꯑꯗꯨꯗꯤ꯫
ꯀꯩꯅꯣ
ꯄꯦꯡꯒ꯭ꯋꯤꯟ ꯍꯥꯏꯗꯤ ꯄꯥꯏꯕ ꯉꯝꯗꯕ ꯎꯆꯦꯛ ꯃꯈꯜ ꯑꯃ꯫ ꯑꯗꯨꯗꯤ ꯑꯩ ꯍꯥꯡꯀꯦ ꯍꯜꯂꯣ! ꯍꯜꯂꯣ! ꯍꯜꯂꯣ! ꯇꯥꯕ꯭ꯔꯣ? ꯍꯜꯂꯣ! ꯑꯅꯤꯃꯛꯇ ꯇꯥꯗꯕ ꯋꯥꯔꯦꯅꯤ ꯌꯦꯔꯄꯤ ꯁꯥꯥꯄꯁꯨ ꯃꯥꯕ